ꯍꯂꯣ
ꯀꯔꯤ ꯌꯦꯡ ꯖꯥꯡ ꯊꯣꯡꯉꯤꯅꯣ
ꯆꯝꯐꯨꯠ ꯍꯋꯥꯏ ꯊꯣꯡꯉꯦ ꯑꯗꯨꯒ ꯀꯩꯅꯣꯒ ꯀꯥꯡꯉꯧ ꯆꯨꯨꯖꯥꯛ ꯈꯔ ꯂꯩꯔꯝ ꯆꯨꯖꯥꯛꯇꯪ ꯉꯧꯕꯗ ꯍꯥꯎꯕꯅꯤ ꯆꯨꯖꯥꯛꯇꯨ ꯌꯥꯝꯃꯝꯗ꯭ꯔꯕ ꯑꯗꯨꯒ ꯆꯨꯖꯥꯛꯇꯨ ꯇꯧꯔꯦ ꯑꯗꯒꯤ ꯈꯥꯃꯦꯟ ꯈꯔ ꯍꯥꯞꯆꯤꯜꯂꯦ ꯑꯗꯒꯤ ꯀꯥꯔꯣꯠ ꯍꯥꯞ ꯍꯥꯞꯄꯦ ꯑꯂꯨ ꯍꯥꯞꯄꯦ ꯑꯗꯒꯤ ꯃꯣꯔꯣꯛ ꯑꯇꯦꯛꯀ ꯀꯩꯀꯩꯇꯨ ꯃꯌꯥꯝ ꯃꯌꯥꯝ ꯃꯌꯥꯝ ꯊꯣꯡꯉꯦ ꯑꯗꯩ ꯃꯥꯏꯔꯦꯜ ꯃꯔꯨ ꯈꯔꯒ ꯂꯩꯕ ꯑꯗꯨ ꯍꯥꯞꯆꯤꯜꯂꯦ
ꯌꯦꯟꯖꯥꯡꯅ ꯀꯩ ꯑꯣꯏꯗꯨꯕ
ꯏꯟꯖꯥꯡ ꯆꯝꯐꯨ ꯍꯥꯋꯥꯏ ꯊꯣꯡꯉꯦ ꯖꯤꯛꯇ ꯍꯥꯏꯈꯤꯗꯨꯗꯤ
ꯆꯝꯐꯨꯠ ꯍꯋꯥꯏ ꯍꯥꯏꯔꯣ
ꯍꯣꯏ ꯍꯣꯏ ꯆꯝꯐꯨꯠ ꯍꯋꯥꯏ ꯗꯦꯁꯁꯥ ꯍꯋꯥꯏꯗꯣ ꯆꯝꯐꯨꯠ ꯍꯋꯥꯏ ꯀꯧ
ꯑꯩꯗꯤ ꯆꯝꯐꯨꯠ ꯍꯋꯥꯏ ꯍꯥꯏꯗꯤ ꯆꯝꯐꯨꯠ ꯑꯃꯅꯦ ꯍꯋꯥꯏ ꯑꯃꯅꯦ ꯍꯥꯏꯔꯁꯤꯅꯦ ꯅꯪꯁꯤꯅꯅꯦ ꯃꯃꯤꯡꯁꯤꯅ ꯖꯥꯠ ꯖꯥꯠꯅꯦ ꯅꯪꯅ ꯄꯨꯊꯣꯛꯂꯛꯏ ꯃꯌꯥꯝꯁꯦ
ꯆꯝꯐꯨꯠ ꯍꯋꯥꯏꯁꯨ ꯍꯥꯏꯌꯦ ꯅꯪ ꯃꯊꯛꯂꯣꯝꯗꯗ ꯍꯥꯏꯅꯕꯅꯦ ꯆꯝꯐꯨꯠ ꯍꯋꯥꯏ ꯑꯇ ꯄꯤꯔꯛꯑꯣ ꯗꯦ꯫ꯗꯦꯁꯁꯥ ꯍꯋꯥꯏ ꯍꯥꯏꯕꯗꯣ ꯈꯪꯗꯕꯅꯦꯗꯣ
ꯅꯪꯕꯨ ꯃꯊꯛꯂꯣꯝꯒꯤ ꯃꯤꯔꯣ ꯌꯥꯝ ꯀꯔꯤ ꯆꯥꯟꯅꯔꯤꯒꯦ ꯍꯥꯏꯕꯅꯤꯗ ꯀꯌꯥꯝ ꯀꯨꯏꯅ ꯂꯩꯔꯝꯕꯒꯤ ꯅꯪꯅ ꯃꯊꯛ ꯂꯣꯝꯁꯤꯗ ꯀꯌꯥꯝ ꯀꯨꯏꯅ ꯅꯣꯕ ꯅꯪꯅ ꯂꯩꯔꯝꯃꯤꯁꯦ ꯑꯥ
ꯂꯩꯔꯝꯃꯤ ꯀꯩꯅꯣ ꯇꯨ ꯊꯥꯎꯖꯟ ꯁꯤꯛꯁꯇꯤꯟꯗꯒꯤ ꯂꯩꯔꯛꯄꯅꯤ
ꯅꯪ ꯑꯗꯨꯗꯤ ꯇꯨ ꯊꯥꯎꯖꯟ ꯁꯤꯛꯁꯇꯤꯟꯒꯤ ꯃꯃꯥ ꯃꯈꯩꯗꯨꯅ ꯀꯥꯏ ꯂꯩꯔꯛꯄ
ꯑꯗꯨꯁꯨ ꯑꯩ ꯑꯗꯨꯝ ꯕꯣꯔꯗꯤꯡꯗ
ꯑꯥ ꯕꯣꯔꯗꯤꯡꯗ ꯀꯩ ꯀꯩꯗ ꯂꯩꯔꯛꯄꯗꯗꯤ ꯑꯦ ꯑꯥ ꯑꯥ ꯀ ꯀꯩꯅꯣ ꯆꯝꯐꯨꯠꯇꯣ ꯑꯗꯨꯃꯥꯏ ꯍꯥꯏꯕꯔꯥ ꯂꯝ ꯌꯥꯝ ꯍꯦꯜꯂꯦ ꯌꯥꯝ ꯇꯧꯁꯤꯟꯅꯩꯌꯦ ꯌꯦꯡꯅꯤꯡꯗꯦ
ꯆꯥꯔꯕ ꯀꯃꯥꯏ ꯇꯧꯔꯒꯦ
ꯆꯥꯛ ꯆꯥꯗꯔꯤ ꯑꯩ ꯏꯔꯨꯖꯕ ꯂꯣꯏꯕꯗ ꯉꯥꯏꯔꯤ ꯆꯥꯛꯁꯦ ꯆꯥꯛꯇꯣ ꯉꯥꯟꯇ ꯆꯥꯊꯣꯛꯑꯗꯤꯅꯦ ꯑꯃꯨꯛ ꯑꯥ ꯉꯟꯅ ꯂꯥꯝꯃꯦꯒꯤ ꯑꯩꯅ ꯆꯠꯂꯝꯗꯥꯏꯗ ꯈꯛꯇꯪ ꯆꯥꯕꯅꯤꯗ ꯆꯥꯛꯄꯨꯗꯤ ꯂꯣꯏꯔꯦꯕ ꯃꯥꯄꯜ ꯃꯤꯅꯤꯠ ꯇꯔꯥ ꯁ꯭ꯋꯥꯏꯗ ꯆꯥꯗꯣꯏꯅꯦ ꯆꯥꯛ
ꯑꯣ ꯐꯔꯦ ꯐꯔꯦ ꯆꯥꯛ ꯏꯁꯤꯡ ꯐꯖꯅ ꯊꯟꯅ ꯊꯟꯅ ꯆꯥꯔ ꯆꯠꯂꯨ ꯀꯨꯏꯅ ꯂꯩꯗꯣꯏꯅꯤꯅ
ꯃꯥꯅꯦ ꯑꯗꯣ ꯅꯪ ꯀꯩꯅꯣꯗꯤ ꯏꯔꯨ ꯃꯥꯏꯊꯖ ꯂꯣꯏꯔꯕꯣ ꯅꯣꯏ ꯆꯠ
ꯂꯣꯏꯗꯦꯗ ꯑꯩ ꯀꯩꯅꯣ ꯇꯧꯒꯦ ꯇꯧꯔꯝꯕꯅꯦ ꯎꯝ ꯈꯣꯏ ꯅꯥꯎꯄ ꯂꯨꯖꯔꯅꯤ ꯑꯗꯨ ꯂꯣꯏꯔꯒ ꯑꯩ ꯑꯃꯨꯛ ꯂꯨꯖꯔꯅꯤ ꯑꯗꯨꯗꯨꯒ ꯆꯠꯂꯗꯣꯏꯅꯤ ꯑꯗꯨ ꯃꯥ ꯊꯣꯛꯄ ꯀꯥꯟꯗ ꯑꯩꯁꯨ ꯌꯥꯎꯒ꯭ꯔꯅꯤ ꯕꯖꯥꯔ ꯐꯥꯎꯕ
ꯃꯣꯏ ꯄꯩꯈꯥꯗꯨꯅ ꯑꯥ ꯃꯊꯟꯇ ꯆꯠꯇꯣꯏꯔꯣ ꯀꯅꯥ ꯀꯅꯥ ꯆꯠꯃꯤꯟꯅꯗꯣꯏꯅꯣ
ꯈꯪꯗꯦꯗ ꯑꯗꯨꯗꯤ ꯑꯩ ꯍꯪꯗꯦꯗ ꯃꯊꯟꯇ ꯆꯠꯇ꯭ꯔꯗꯤ
ꯑꯩꯅ ꯍꯥꯏꯕꯗꯤ ꯃꯃꯥꯟꯅꯕꯁꯤꯡꯒ ꯂꯥꯛꯇꯣꯏꯔꯁꯤꯅꯤ ꯅꯪ ꯌꯥꯎꯔꯅꯤ ꯍꯥꯏꯕꯗꯨꯗ ꯊꯣꯛꯃꯤꯟꯅꯅꯕ ꯃꯤ ꯂꯥꯛꯇꯣꯏꯔ ꯅꯠꯇ꯭ꯔꯒ ꯅꯕꯥꯅꯤ ꯈꯛꯇꯪ ꯊꯣꯛꯈꯤꯕꯩ ꯋꯥꯔꯤꯔꯁꯤꯅꯤ
ꯂꯥꯛꯑꯁꯨ ꯂꯥꯛꯇ꯭ꯔꯁꯨ ꯁꯨꯝ ꯆꯠꯂꯅꯤꯗ ꯑꯗꯨꯗꯤ ꯈꯪꯗꯦ ꯑꯩꯁꯨ ꯍꯪꯗꯦꯕ ꯑꯗꯨꯗꯤ
ꯄꯩꯈꯥꯅ ꯄꯨꯡ ꯀꯌꯥꯗꯒꯤ
ꯃꯣꯏ ꯇꯔꯥꯗꯩ ꯍꯥꯏꯕꯅꯦ ꯇꯔꯥ ꯍꯥꯏꯁꯤ ꯑꯗꯨꯝ ꯃꯥꯄꯜ ꯃꯈꯥꯏ ꯗꯥꯏ ꯌꯧꯅꯉꯥꯏ ꯇꯧꯗꯣꯏꯅꯦ ꯃꯣꯏꯁꯨ ꯅꯣꯏꯗꯤ ꯆꯥꯔꯕ ꯀꯃꯥꯏ ꯇꯧꯔꯒꯦ ꯀꯩ ꯊꯣꯡꯉꯒꯦ
ꯀꯥꯡꯁꯣꯏ ꯊꯣꯡꯡꯂꯝꯗꯧ ꯃꯥꯜꯂꯦ ꯑꯩꯈꯣꯏꯗꯤ
ꯎꯝ ꯍꯣꯔꯦꯟ ꯁꯨꯝ ꯊꯦꯡꯗꯣꯏꯔꯣ ꯀꯃꯥꯏꯅ ꯇꯧꯗꯣꯏꯅꯣ
ꯑꯗꯨꯝ ꯊꯦꯡꯗꯧ ꯃꯥꯜꯂꯤꯦꯗ ꯈꯪꯗꯦꯗ ꯑꯩꯁꯨ ꯍꯥꯏꯉꯝꯗꯦꯗ
ꯕꯤꯠ ꯌꯥꯝ ꯂꯩꯇꯕꯅꯦ ꯍꯥꯏꯕꯗꯤ ꯑꯩꯁꯦ ꯐ꯭ꯔꯦꯟꯁꯦ ꯉꯟꯅ ꯍꯜꯂꯛꯇꯧ ꯃꯥꯥꯟꯁꯦꯀꯣ ꯈꯟꯕꯗ ꯑꯗꯨꯝ ꯊꯦꯡꯗꯧ ꯃꯥꯥꯟꯜꯂꯤ ꯀꯣ ꯈꯟꯕꯗ ꯏꯁꯥꯗꯦ ꯍꯦꯟꯅ ꯋꯥꯗꯕꯗꯣ
ꯍꯣꯏ ꯑꯗꯨꯅꯦ
ꯐꯖꯅ ꯈꯨꯣꯏꯗꯧ ꯄꯨꯂꯥꯎ ꯁꯥꯎꯍꯠꯂꯁꯁꯨ ꯃꯣꯏꯗ ꯍꯔꯥꯎꯗꯣꯏꯅꯦꯕ
ꯍꯣꯏ ꯑꯗꯨ ꯂꯣꯏꯔꯝ ꯗꯥꯏꯖ ꯉꯥꯛꯇꯅꯦ ꯐꯪꯕ꯭ꯔꯥ ꯂꯣꯏ ꯂꯣꯏꯔꯝꯗꯥꯏꯁꯤꯗꯅꯦ ꯑꯩ ꯍꯥꯏꯁꯦ ꯂꯣꯏꯔꯝꯗꯥꯏꯒꯤ ꯑꯃ ꯐꯝꯊꯕꯒꯤ ꯌꯦꯡꯒꯒꯦꯁꯤꯗ ꯃꯔꯤ ꯃꯔꯤꯃꯨꯛ ꯂꯥꯑꯅꯤ ꯂꯣꯏꯔꯝꯗꯥꯏꯔ ꯂꯥꯛ ꯇꯣꯏꯁꯦ ꯑꯍꯨꯝ ꯅꯠꯇ꯭ꯔꯒ ꯃꯔꯤ ꯁꯤ ꯆꯥꯡꯗ ꯑꯗꯨꯝ ꯂꯥꯛꯑꯅꯤ
ꯑꯃꯃꯝꯗ ꯂꯥꯛꯑꯗꯤ ꯐꯕꯀꯣ
ꯍꯣꯏ
ꯇꯨꯅꯤ
ꯑꯗꯨꯃꯥꯏꯅ ꯌꯥꯝ ꯇꯧꯋꯦ ꯂꯣꯏꯔꯝꯗꯥꯏꯗ ꯈꯛꯇꯅꯦ ꯑꯩꯅ ꯍꯥꯏꯗꯤ ꯉꯁꯥꯏꯗꯒꯤ ꯃꯔꯛꯇ ꯒꯦꯞ ꯂꯩꯕ ꯀꯥꯟꯗꯁꯨ ꯈꯔ ꯈꯔ ꯂꯥꯛꯑꯗꯤ ꯐꯗꯕ ꯒꯦꯞꯁ ꯐꯖꯅ ꯂꯩꯔꯅꯤ ꯑꯗꯨꯒ ꯂꯣ ꯁꯨꯝ ꯇꯟꯊꯔꯛꯑꯒ ꯑꯦꯁ ꯂꯣꯏꯁꯤꯜꯂꯛꯄꯒꯤ ꯇꯥꯏꯃꯤꯡ ꯌꯧꯔꯦꯒꯦ ꯍꯥꯏꯔꯗꯤꯅꯦ ꯂꯥꯛꯑꯅꯦꯕ ꯑꯃ ꯍꯥꯟꯅ ꯐꯠ ꯌꯧꯔꯛꯑꯅꯤꯕ ꯀꯣ ꯑꯃꯁꯤ ꯇꯧꯔꯤꯉꯩꯗꯅꯦ ꯈꯣꯠꯇ ꯈꯣꯠꯇ ꯂꯩꯀꯥꯟꯗꯅꯦ ꯑꯗꯨꯝ ꯃꯔꯤ ꯃꯔꯤ ꯑꯃꯨꯛ ꯂꯥꯛꯑꯅꯤ ꯍꯥꯡꯉꯒ ꯑꯗꯨꯝ ꯉꯥꯜꯂ ꯂꯩꯔꯕꯅꯤꯅ ꯃꯤꯒꯤꯗꯤ ꯂꯥꯛꯇꯕꯅꯤ ꯅꯠꯇ꯭ꯔꯥ
ꯃꯥꯟꯅꯦ ꯑꯗꯨ ꯃꯣꯏꯅꯁꯨ ꯑꯦ ꯁꯤꯗ ꯂꯣꯏ ꯍꯥꯏꯔꯗꯤ ꯃꯣꯏꯅꯁꯨ ꯃꯣꯏꯁꯨ ꯄꯩꯁꯥ ꯇꯟꯅꯤꯡꯕꯅꯤꯅ ꯍꯥꯏꯕ ꯉꯝꯗꯕ ꯃꯣꯏꯒꯤ ꯂꯥꯛꯏꯅ ꯀꯥꯟꯅꯗꯣꯏꯅꯤꯗꯣ ꯍꯥꯏꯗꯤ ꯑꯗꯨꯃꯥꯏꯅ ꯇꯧꯕꯅꯦꯕ ꯃꯤ ꯃꯤꯄꯨꯝ ꯈꯨꯗꯤꯡꯃꯛꯁꯦ ꯍꯥꯏꯕꯗꯤ ꯑꯃꯒꯤ ꯋꯥ ꯅꯠꯇꯦ ꯑꯃꯒꯤ ꯋꯥ ꯅꯠꯇꯦ ꯑꯗꯨꯝ ꯂꯣꯏꯔꯝꯗꯥꯏꯗ ꯂꯥꯛꯀꯦꯔꯥ ꯈꯣꯠꯀꯦꯔꯥ ꯃꯣꯏꯗꯤ ꯑꯗꯨꯝ ꯍꯥꯏꯗꯤ ꯄꯩꯁꯥꯗ ꯂꯥꯛꯀꯗꯧꯕ ꯑꯣꯏꯕꯅꯤꯅ ꯑꯗꯨꯝ ꯉꯥꯏꯕꯗꯣ ꯑꯗꯨꯃꯥꯏꯅ ꯇꯧꯔꯒ ꯇꯧꯕꯅꯦꯕ ꯑꯩꯈꯣꯏꯅꯕꯨ ꯑꯩꯈꯣꯏꯗꯤ ꯃꯇꯝ ꯑꯃ ꯆꯠꯅꯤꯡꯕꯒꯤ ꯆꯠꯇꯄ ꯋꯥꯅꯦꯕ ꯑꯇꯣꯞꯄ ꯍꯣꯏ ꯑꯗꯨꯝ ꯁꯔꯀꯥꯔꯒꯤ ꯀꯩꯒꯤ ꯑꯃꯒꯤ ꯑꯃꯒꯤ ꯑꯣꯏꯇꯥꯥꯔꯒꯗꯤ ꯑꯣꯏꯕ ꯌꯥꯕ ꯏꯁꯥ ꯏꯁꯥꯒꯤ ꯑꯣꯏꯔꯛꯄꯅꯤꯅ ꯏꯁꯥꯅ ꯀꯨꯏꯅ ꯇꯧꯔꯛꯑꯦ ꯑꯗꯨꯝ ꯀꯨꯏꯅ ꯄꯩꯁꯥ ꯐꯪꯗꯣꯏꯅꯤ ꯀꯨꯏꯅ ꯇꯧꯔꯗꯣꯏ ꯄꯩꯁꯥ ꯐꯪꯉꯣꯏꯗꯣꯏꯅꯤ ꯌꯥꯝ ꯂꯥꯛꯑꯦ ꯌꯥꯝ ꯑꯣꯏꯗꯣꯏꯅꯤ ꯑꯗꯨꯒꯤ ꯋꯥꯅꯤꯗ
ꯍꯣꯏ ꯃꯥꯅꯦ ꯑꯗꯨꯕꯨꯗꯤ ꯑꯗꯨ ꯑꯣꯏꯔꯁꯨ ꯑꯗꯨꯝ ꯑꯩꯅ ꯍꯥꯏꯕ ꯑꯩ ꯌꯥꯝ ꯍꯥꯏꯔꯨꯔꯅ ꯍꯥꯏꯕꯅꯤꯗ ꯑꯗꯨꯗꯤ ꯄꯨꯡ ꯑꯁꯨꯛꯇ ꯂꯣꯟꯦ ꯑꯗꯣ ꯂꯥꯏꯌꯦꯡꯈꯩ ꯑꯗꯨꯝ ꯂꯩꯔꯁꯦꯅ ꯍꯥꯏꯔꯣ ꯍꯥꯏꯕ ꯑꯗꯨꯝ ꯄꯨꯡ ꯑꯗꯨꯗ ꯂꯣꯟꯗꯣꯏꯅꯤꯪ ꯃꯣꯏꯁꯨ ꯑꯗꯨꯝ ꯍꯪ ꯃꯣꯏꯁꯨ ꯑꯗꯨꯝ ꯍꯪꯉꯤ ꯃꯥꯁꯨ ꯑꯗꯨꯝ ꯈꯨꯝꯃꯤ ꯑꯁꯨꯛꯇ ꯂꯣꯟꯅꯤ ꯑꯁꯨꯛꯇ ꯂꯣꯟꯅꯤꯅ ꯑꯗꯨ ꯇꯧꯕꯗꯤ ꯑꯗꯨꯝ ꯇꯧꯋꯦ ꯑꯗꯨꯝ ꯇꯧꯋꯦ ꯑꯗꯨꯒ ꯑꯗꯨꯝ ꯍꯣꯏ ꯀꯣꯊꯖꯔꯒ ꯑꯗꯨꯝ ꯌꯥꯝ ꯂꯥꯏ ꯌꯥꯝꯕꯗꯨ ꯐꯪꯗꯣꯏꯅꯤ ꯑꯗꯨꯒꯁꯨ ꯈꯪꯗꯦ ꯑꯇꯣꯞꯄ ꯑꯩꯈꯣꯏ ꯌꯥꯎꯕ ꯃꯤꯗꯗꯤ ꯗꯤ ꯑꯃꯨꯛ ꯑꯥ ꯃꯣꯏꯒꯤꯗꯤ ꯃꯥꯒꯤ ꯃꯇꯝꯗꯨꯃ ꯄꯤꯕꯤꯔꯗꯤ ꯐꯩꯗꯅ ꯂꯩꯔꯤꯡꯈꯩ ꯑꯗꯨꯝ ꯂꯩꯌꯣ ꯍꯥꯏꯕꯩ ꯃꯑꯣꯡꯗ ꯇꯧꯔꯛꯑꯗꯤ ꯅꯨꯡꯉꯥꯏꯇꯦꯗꯅ ꯃꯤꯁꯤꯁꯨ ꯑꯗꯨꯅꯤꯗ ꯍꯥꯏꯕꯕꯨꯗꯤ ꯌꯥꯕꯠꯇꯦꯗ ꯑꯗꯨꯕꯨꯗꯤ
ꯐꯩ ꯑꯗꯨꯅꯦ ꯃꯥꯅꯁꯨ ꯑꯦ ꯑꯩ ꯅꯪꯒꯤꯗꯤ ꯁꯃꯤꯗꯪ ꯑꯣꯏꯔꯒꯦ ꯑꯩꯅ ꯑꯃ ꯄꯨꯏꯅ ꯑꯩꯗ ꯍꯧꯔꯒꯦ ꯑꯩ ꯇꯧꯖꯔꯒꯦ ꯅꯪꯒꯤꯗꯤ ꯑꯃꯨꯛꯗ ꯂꯥꯛꯄꯅꯤꯅ ꯆꯠꯈꯣ ꯍꯥꯏꯗꯤ ꯑꯀꯪꯗꯕ ꯃꯇꯝ ꯑꯃ ꯊꯝꯕꯤꯔꯗꯤ ꯐꯩꯗꯅꯀꯣ ꯑꯗꯨ ꯅꯠꯇꯕ ꯑꯁꯨ ꯂꯥꯛꯑ ꯅꯪꯁꯨ ꯉꯥꯏꯈꯣ ꯑꯩ ꯇꯧꯃꯤꯟꯅꯈꯤꯁꯦ ꯍꯥꯏꯕ ꯃꯑꯣꯡ ꯂꯩꯕ ꯑꯗꯨꯃꯥꯏꯅ ꯂꯣꯏ ꯇꯧꯕꯅꯦ ꯑꯗꯨꯗꯨꯗꯤ ꯅꯨꯡꯉꯥꯏꯇꯕꯅꯦꯕ
ꯑꯗꯨꯅꯤꯗ ꯑꯀꯛꯅꯕ ꯑꯃ ꯊꯝꯕꯤꯔꯗꯤ ꯐꯩ ꯑꯀꯛꯅꯕ ꯊꯃꯅ ꯍꯦꯛ ꯑꯁꯤ ꯊꯝꯕꯒ ꯑꯗꯨꯗꯒꯤ ꯑꯩ ꯍꯦꯛ ꯀꯔꯤ ꯇꯧꯒꯦꯔꯥ ꯀꯔꯤ ꯇꯧꯒꯦꯔꯥ ꯐꯟ ꯆꯣꯡꯈꯠꯂ ꯆꯠꯂꯒꯦ ꯍꯥꯏꯕꯒꯤ ꯋꯥ ꯅꯠꯇꯕ ꯂꯩꯗꯅ ꯑꯦ ꯄꯨꯡꯈꯥꯏ ꯑꯃ ꯑꯗꯒꯤ ꯌꯥꯝꯃꯕꯤꯗ ꯄꯨꯡ ꯑꯃ ꯆꯣꯟꯗꯕ ꯍꯥꯏꯗꯣ ꯅꯣꯡ ꯐꯥꯗꯣꯛ ꯇꯧꯔꯁꯨ ꯌꯥꯏ ꯍꯥꯏꯕ ꯑꯗꯨ ꯅꯠꯇꯕꯤꯗ ꯑꯗꯨꯝ ꯂꯩꯔꯤꯉꯩ ꯂꯩꯌꯣ ꯍꯥꯏꯩꯕꯒꯤ ꯑꯗꯨꯝ ꯇꯧꯔꯛꯑꯗꯤ ꯅꯨꯡꯉꯥꯏꯖꯦꯗꯅꯀꯣ
ꯃꯥꯉ ꯑꯗꯨꯅꯤ ꯑꯩꯗꯣ ꯉꯁꯥꯏ ꯍꯦꯛ ꯍꯜꯂꯛꯄꯗꯒꯤ ꯍꯣꯞꯄꯦ ꯍꯣꯞꯄꯦ ꯇꯧꯔꯒꯅꯦ ꯊꯣꯡꯅꯕ ꯍꯣꯠꯅꯕꯗꯨꯅꯦ ꯅꯪꯅꯕ ꯇꯧꯕꯗ ꯂꯣꯏꯔꯦ ꯑꯗꯨꯝ ꯍꯥꯏꯕꯗꯤ ꯀꯥꯡꯉꯧ ꯀꯩꯀꯩ ꯉꯧꯕ ꯈꯣꯠꯄ ꯍꯥꯏꯕꯁꯤꯗꯤ ꯃꯌꯥꯟ ꯀꯩꯀꯩ ꯃꯌꯥꯝꯗꯣ ꯌꯥꯝ ꯁꯦꯝꯃꯛꯀꯥꯟꯗ ꯀꯨꯏꯅ ꯆꯪꯉꯤꯅ ꯑꯗꯒꯤ ꯏꯟꯖꯥꯡ ꯀꯩꯅꯣ ꯀꯥꯡꯁꯣꯏ ꯊꯣꯡꯕꯒꯤꯁꯨ ꯅꯄꯥꯛꯄꯤ ꯑꯃ ꯀꯩ ꯑꯃ ꯍꯥꯞꯇꯣꯏꯗ ꯁꯨꯝ ꯅꯨꯡꯉꯥꯏꯇꯕ ꯑꯗꯨ ꯁꯨꯝ ꯍꯦꯛꯑꯦ ꯃꯥꯜꯂꯦ ꯇꯧꯔꯦ ꯆꯥꯝꯃꯗ ꯃꯇꯝ ꯆꯪꯉꯦꯕ ꯃꯇꯝ ꯄ ꯉꯥꯛꯇꯅꯦꯕ ꯑꯗꯨꯒꯤ ꯁꯨꯝ ꯃꯇꯝꯗ ꯑꯦꯛꯁꯤꯗ ꯂꯣꯏꯁꯤꯟꯒꯦ ꯍꯥꯏꯔ ꯈꯤꯇꯪ ꯉꯝꯗꯕꯗꯣ ꯑꯗꯨꯃꯥꯏꯅ ꯇꯧꯕꯒꯤꯅꯦ
ꯍꯣ ꯑꯗꯨꯅꯦ ꯑꯩꯅ ꯉꯔꯥꯡ ꯅꯅ ꯏꯁꯧꯒ ꯂꯥꯡꯗꯅ ꯇꯧꯔꯤꯗꯣ ꯑꯩꯅ ꯀꯪꯉꯧ ꯁꯦꯝꯃꯤ ꯍꯥꯏꯔꯒ ꯑꯗꯨꯅꯤ ꯀꯥꯡꯉꯧ ꯁꯦꯝꯕꯗꯣ ꯃꯌꯥꯟ ꯃꯌꯥꯟ ꯑꯣꯏꯕꯅꯤꯅ ꯌꯥꯝ ꯆꯪꯕꯅꯦꯕ ꯑꯗꯨꯝ ꯍꯥꯏꯗꯤ ꯀꯛꯄꯗꯨꯁꯨ ꯄꯪꯍꯥꯞ ꯍꯥꯞꯆꯟꯕ ꯌꯥꯗꯦꯗ ꯏꯁꯥꯡ ꯏꯁꯥꯡ ꯁꯥꯡꯈꯩ ꯈꯔ ꯁꯦꯝꯕ ꯑꯃꯨꯛ ꯆꯪꯉꯤ ꯑꯗꯒꯤ ꯑꯗꯨꯃꯥꯏꯅ ꯇꯧꯕꯗ ꯀꯥꯡꯉꯧꯒꯨꯝꯕ ꯇꯧꯕꯁꯨ ꯆꯪꯉꯦꯕ ꯑꯗꯨꯝ ꯃꯇꯝ ꯍꯦꯛꯇ ꯆꯪꯕꯅꯦ ꯌꯥꯗꯕꯅꯦꯕ
ꯍꯣꯏ ꯑꯗꯨꯅꯤ ꯈꯪꯗꯦꯅꯦ ꯇꯧꯔꯤꯁꯤ ꯒꯌ꯭ꯥꯟꯒ ꯇꯥꯗ꯭ꯔꯦ ꯁꯥꯅ ꯁꯥꯏ ꯅꯣꯡꯁꯤꯅ ꯉꯁꯥꯏ ꯑꯩ ꯇꯥꯗꯧ ꯃꯥꯜꯂꯝꯗꯧꯅ ꯑꯃꯨꯛ ꯅꯣꯡ ꯃꯪꯁꯤꯜꯂꯒ ꯑꯣꯝꯆꯥꯛꯅꯔꯦ ꯉꯥꯁꯥꯏꯅ ꯈꯌꯥꯛꯅꯉꯩ ꯁꯥꯔꯝꯃꯒ ꯒꯌ꯭ꯥꯟ ꯒ ꯇꯥꯕ ꯅꯠꯇꯦ
ꯇꯧꯋꯤꯗꯨꯅꯦ ꯉꯥ ꯑꯃꯨꯛ ꯌꯥꯝ ꯏꯪꯗ ꯏꯪꯗ ꯇꯧꯔꯝꯃꯅꯤ ꯑꯗꯩꯗꯤ ꯅꯨꯡꯁꯥ ꯑꯃꯨꯛ ꯁꯥꯗꯣꯛꯂꯛꯑꯅꯤ ꯅꯣꯡꯃꯨꯛ ꯆꯨꯁꯤꯜꯂꯛꯀꯅꯤ ꯑꯗꯨꯗ ꯃꯇꯠ ꯃꯇꯠ ꯃꯇꯠ ꯃꯐꯝ ꯄꯨꯜꯂꯞꯇꯁꯨ ꯆꯨꯕꯁꯨ ꯅꯠꯇꯕ ꯒ꯭ꯌꯥꯟ ꯇꯥ ꯑꯗꯩꯗꯨꯅ ꯀꯔꯤ ꯁꯦꯠꯇꯣꯏꯁꯦ ꯈꯤꯇꯪ ꯂꯥꯞꯅ ꯊꯣꯛꯂꯛꯄꯗꯗꯤ ꯀꯔꯤ ꯁꯦꯠꯁꯤꯒꯦ ꯈꯟꯕꯗ ꯆꯥꯅꯔꯛꯇꯕꯗꯣ ꯑꯗꯨꯝ ꯁ꯭ꯋꯥꯏꯗꯅ ꯏꯪꯉꯦꯅ ꯈꯤꯇꯪ ꯀꯩꯅꯣ ꯇꯧꯕ ꯑꯃ ꯁꯦꯠꯂ ꯆꯠꯂꯅꯤ ꯑꯗꯩ ꯑꯁ꯭ꯋꯥꯏꯗ ꯑꯃꯨꯛ ꯁꯥ ꯂꯩꯔꯝꯃꯅꯤ ꯑꯗꯨꯅ ꯂꯝ ꯂꯥꯞꯄ ꯈꯤꯇꯪ ꯂꯥꯞꯄ ꯆꯠꯂꯀꯥꯟꯗꯗꯤ ꯅꯨꯡꯉꯥꯏꯇꯦꯕ ꯐꯔꯛ
ꯃꯤꯅ ꯎꯕ ꯀꯥꯟꯗ ꯑꯉꯥꯎꯕ ꯊꯥꯗꯣꯏꯅꯦ ꯑꯗꯨꯗꯣ ꯑꯁ ꯇꯧꯁꯥꯏ
ꯑꯗꯨꯅꯦ ꯑꯉꯥꯡꯕ- ꯑꯉꯥꯎꯕ ꯇꯥꯗꯣꯏꯅꯦ ꯍꯥꯏꯕ ꯑꯗꯨ ꯅꯍꯥꯟ ꯑꯗꯨꯅꯦ ꯔꯦꯟꯀꯣꯠꯇꯣ ꯅꯣꯡ ꯆꯨꯌꯦ ꯆꯨꯦꯌꯦꯅ ꯎꯞꯄꯦ ꯑꯗꯨꯒ ꯑꯃꯨꯛ ꯈꯤꯇꯪ ꯍꯦꯛ ꯊꯧꯕꯒ ꯑꯃꯨꯛ ꯅꯨꯡꯁꯥ ꯌꯥꯛ ꯁꯥꯒꯠꯂꯦ ꯑꯗꯨ ꯔꯦꯟꯀꯣꯠꯇꯨꯒ ꯅꯨꯡꯁꯥꯗꯨꯒ ꯇꯧꯕꯗꯤ ꯏꯁꯥꯁꯨ ꯁꯥꯒꯠꯂꯦ ꯑꯗꯨꯗꯒꯤ ꯃꯤ ꯌꯦꯡꯕꯗꯁꯨ ꯑꯉꯥꯎ ꯃꯥꯜꯂꯅꯤ ꯑꯃꯨꯛ ꯂꯣꯛ ꯊꯣꯛ ꯂꯧꯁꯤꯟ ꯊꯨꯞꯊꯣꯛ ꯊꯨꯞꯆꯤꯟ ꯊꯨꯞ ꯇꯧꯔꯦ ꯑꯗꯒꯤ ꯄꯣꯠ ꯍꯥꯞꯄꯒꯤ ꯅꯍꯥꯟꯒꯤ ꯂꯩꯔꯤꯕ ꯇꯨꯜꯗꯣ ꯍꯥꯞꯄ ꯃꯃꯥꯡꯗꯨꯗ ꯑꯗꯨ ꯍꯥꯞꯄꯒꯤ ꯑꯃꯨꯛ ꯑꯗꯨ ꯍꯥꯞꯅ ꯍꯥꯞꯅ ꯁꯤꯠ ꯐꯥꯒꯠꯄ ꯑꯃꯨꯛ ꯌꯥꯗꯦꯕ ꯍꯥꯏꯗꯤ ꯃꯐꯝꯗꯨ ꯆꯤꯟꯕꯒꯤ ꯑꯗ ꯑꯗꯨꯗ ꯑꯃꯨꯛ ꯃꯈꯥꯗ ꯑꯃꯨꯛ ꯂꯧꯘꯔꯦ ꯑꯗꯨ ꯁꯤꯗꯇꯣ ꯑꯃꯨꯛ ꯍꯥꯏꯒꯠꯂꯅꯤ ꯑꯃꯨꯛ ꯊꯨꯞꯆꯤꯜꯂꯦ ꯑꯃꯨꯛ ꯍꯥꯞꯆꯤꯜꯂꯅꯤ ꯑꯗꯨꯃꯥꯏꯅ ꯁꯦꯝꯗꯣꯛꯀ ꯁꯦꯝꯖꯤꯟꯒ ꯁꯥꯟꯅꯕꯗ ꯃꯇꯝꯗ ꯌꯥꯝ ꯃꯥꯡꯉꯦꯕꯗꯣ ꯑꯗꯒꯤ ꯍꯧꯖꯤꯛꯀꯥꯟꯒꯤ ꯂꯝꯕꯤꯗꯣ ꯅꯧꯅ ꯁꯦꯝꯕꯒꯤ ꯌꯥꯝ ꯋꯥꯡꯉꯦꯕ ꯀꯣꯏꯂꯥꯁꯇꯒꯤꯅ ꯁꯥꯏꯠ ꯃꯈꯩꯗꯣ ꯄꯨꯂꯞ ꯃꯦꯟꯁꯤꯟꯕꯤꯔꯗꯤ ꯐꯒꯗꯕ ꯂꯩꯕꯥꯛꯇꯣ ꯃꯦꯟꯗꯕꯅꯤꯅ ꯂꯝꯕꯤꯗꯨꯁꯨ ꯌꯥꯝ ꯈꯤꯇꯪ ꯆꯠꯊꯣꯛꯑ ꯈꯥꯝꯕꯗꯁꯨ ꯒꯥꯔꯤ ꯌꯥꯝ ꯆꯠꯄꯗ ꯅꯨꯡꯉꯥꯏꯇꯦ ꯃꯈꯥꯗ ꯀꯨꯝꯊꯕꯗꯨꯁꯨ ꯍꯣꯔꯦꯟ ꯊꯧꯗꯔꯛꯄꯁꯨ ꯑꯃꯨꯛ ꯌꯥ ꯊꯧꯒꯠꯂꯛꯄꯁꯨ ꯑꯃꯨꯛ ꯃꯐꯝ ꯆꯥꯗ꯭ꯔꯗꯤ ꯌꯥꯔꯣꯏꯗꯣꯏꯅꯤꯗꯣ ꯑꯗꯨꯅꯅꯦ ꯑꯁ ꯅꯍꯥꯟꯗꯤ ꯈꯣꯏꯗꯧ ꯀ꯭ꯌꯥꯝ ꯁꯥꯎꯒꯠꯂꯤ ꯅꯣꯡ ꯆꯣꯠꯀꯦꯁꯨ ꯆꯣꯠꯆꯔꯅꯤ ꯈꯜꯂꯛꯑꯕꯅꯦꯗ ꯑꯩ ꯃꯊꯪ
ꯍꯥꯎ ꯈꯪꯗꯦ ꯇꯧꯔꯤꯁꯦ ꯑꯃꯨꯛ ꯁꯥꯗꯣꯛꯂꯛꯑꯦ ꯑꯩꯁꯦ ꯊꯕꯛ ꯆꯠꯄꯁꯦ ꯈꯪꯗꯦ ꯑꯩꯁꯨꯅꯦ ꯍꯣꯔꯦꯟ ꯁꯦꯠꯇꯣꯏꯁꯦ ꯀꯔꯤ ꯁꯦꯠꯇꯣꯏꯅꯣ ꯈꯪꯕꯗ ꯃꯊꯥ ꯁꯥꯏ ꯑꯃꯨꯛ ꯃꯠ ꯑꯃꯨꯈꯛ ꯇꯧꯔꯒ ꯑꯆꯣꯟꯕ ꯆꯠꯂꯨ ꯑꯊꯥꯕ ꯆꯠꯂꯨꯔꯁꯨ ꯑꯃꯨꯛ ꯅꯍꯥꯟꯒꯤꯅꯦ ꯃꯃꯥꯡ ꯑꯦꯛꯖꯥꯝ ꯊꯥꯕ ꯀꯥꯟꯗ ꯆꯠꯄ ꯀꯥꯟꯗ ꯑꯁ ꯌꯥꯝ ꯁꯥ ꯑꯗꯨꯝ ꯃꯥꯜꯂꯦꯅꯥ ꯅ ꯑꯄꯥꯕ ꯆꯦꯜꯂꯨꯔꯦ ꯑꯗꯨ ꯍꯦꯛꯇ ꯃꯅꯨꯡꯁꯤꯗ ꯅꯣꯡꯅ ꯍꯩꯗꯔꯛꯄꯒꯤ ꯈꯣꯡ ꯈꯨꯠꯀꯥꯁꯦ ꯏꯪꯉꯒ ꯍꯥꯏꯗꯤ ꯑꯗꯨꯝ ꯑꯃ ꯏꯁꯥꯁꯤꯗ ꯂꯩꯇꯥꯗꯕꯤꯗ ꯑꯦꯛꯖꯥꯝ ꯊꯥꯕ ꯑꯗꯨꯃꯥꯏꯅ ꯇꯧꯋꯦ ꯅꯨꯡꯉꯥꯏꯇꯕꯗꯣ ꯑꯗꯨꯃꯥꯏ ꯑꯣꯏꯈꯤꯕꯀꯣ ꯑꯩ ꯑꯗꯨꯝ ꯀꯩꯁꯨ ꯅꯠꯇꯕꯗ ꯑꯗꯨꯝ ꯄꯥꯈꯠꯍꯜꯂ ꯀꯥꯏ ꯇꯧꯔ ꯇꯧꯕꯗꯣ ꯑꯗꯨꯅꯤ ꯒꯌ꯭ꯥꯟ ꯃꯌꯥꯝ ꯇꯥꯗꯦ ꯃꯣꯏꯗꯁꯦ ꯃꯥꯏ ꯃꯥꯏ ꯑꯄꯥꯝꯕꯗ ꯇꯧꯋꯦ ꯁꯨꯃꯥꯏꯅ ꯅꯨꯡꯁꯥꯒꯤ ꯂꯥꯎꯅ ꯁꯥꯔꯝꯃꯁꯨ ꯍꯦꯛꯂꯛꯀꯥꯟꯗ ꯃꯤꯀꯨꯞ ꯑꯃ ꯑꯣꯟꯜꯂꯛꯄꯗ ꯑꯗꯨꯝ ꯅꯣꯡꯁꯨꯦ ꯕꯣꯔ ꯇꯥꯕꯒꯤ ꯐꯤꯕꯝꯗ ꯂꯩꯌꯦꯕ ꯂꯦꯞꯄ ꯂꯩ ꯍꯥꯟꯅꯗꯤ ꯑꯗꯨꯝ ꯅꯣꯡ ꯇꯥꯗꯣꯔꯦꯒ ꯈꯤꯇꯪꯒ ꯄꯣꯠ ꯆꯩꯩ ꯂꯧꯖꯤꯟꯕ ꯑꯃ ꯇꯧꯕ ꯍꯥꯏꯗꯤ ꯑꯗꯨ ꯃꯇꯝ ꯈ꯭ꯔ ꯐꯪꯅꯔꯝꯕꯗꯣ ꯍꯧꯖꯤꯛ ꯃꯥꯏ ꯑꯗꯨꯒꯨꯝꯕꯗꯣ ꯀꯩꯝ ꯐꯪꯗꯕꯩ ꯇꯥꯏꯞꯇꯒ ꯇꯧꯔꯒ ꯂꯩꯕꯅ ꯇꯧꯋꯦ
ꯑꯗꯨꯅꯦ ꯑꯩꯅ ꯍꯥꯏꯁꯦ ꯂꯝ ꯈꯤꯇꯪ ꯂꯥꯞꯅ ꯆꯠꯂꯛꯄꯗꯗꯤ ꯁꯦꯠꯇꯣꯏꯁꯦ ꯀꯔꯤ ꯁꯦꯠꯁꯤꯒꯦ ꯈꯟꯕꯗ ꯐꯔꯛ ꯌꯥꯝ ꯇꯥꯏ ꯍꯥꯏꯁꯦ ꯈꯤꯇꯪ ꯁꯥꯕ ꯁꯦꯠꯂꯨꯔꯅꯤ ꯑꯃꯨꯛ ꯑ ꯅꯨꯡꯁꯥ ꯁꯥꯒꯠꯂꯛꯑꯅꯤ ꯏꯪꯉ ꯆꯠꯂꯦ ꯏꯪꯉ ꯑꯗꯨꯝ ꯑꯃꯗ ꯑꯗꯨꯝ ꯂꯩꯇꯕꯗꯣ ꯇꯧꯋꯦ ꯍꯥꯏꯕ
ꯍꯣꯏ ꯑꯁ ꯈꯪꯗ꯭ꯔꯦ ꯇꯧꯔꯤꯁꯦ ꯅꯪ ꯌꯥꯔꯗꯤ ꯈꯔ ꯉꯟ ꯍꯜꯂꯛꯑꯣ ꯁꯨꯝ ꯉꯟꯅ ꯍꯜꯂ ꯁꯨꯝ ꯅꯥꯀꯟꯗ ꯂꯝꯕꯤꯔꯣꯝꯗꯣ ꯑ ꯆꯠꯂꯨꯁꯨ ꯅꯪ ꯉꯟꯕꯨ ꯉꯟꯗ꯭ꯔꯁꯨ ꯊꯦꯡꯕꯨ ꯊꯦꯡꯗ꯭ꯔꯁꯨ ꯍꯥꯏꯐꯦꯠ ꯍꯥꯏꯔꯛꯑꯣ ꯑꯗꯨꯝ ꯑꯩꯁꯨ ꯉꯟꯗꯧ ꯃꯥꯜꯂꯦ ꯊꯤꯡꯗꯧ ꯃꯥꯜꯂꯦꯗ ꯍꯥꯏꯔ ꯑꯗꯨꯝ ꯆꯠꯂꯨꯅꯕꯀꯣ ꯄꯨꯡ ꯑꯗꯨꯝ ꯃꯉꯥ ꯁ꯭ꯋꯥꯏꯗ ꯍꯥꯏꯐꯦꯠ ꯃꯦꯁꯦꯁꯄꯨ ꯊꯥꯔꯛꯑꯃ ꯁꯨꯃꯥꯏꯅ ꯊꯥꯔꯛꯑꯝꯃꯣ ꯐꯣꯟ ꯇꯧꯔꯛꯑꯝꯃꯁꯨ ꯐꯣꯟ ꯏꯅꯥꯛꯇ ꯑꯗꯨꯝ ꯊꯝꯃꯅꯤ ꯍꯟꯇꯩꯗꯤ
ꯐꯣꯟꯗꯣ ꯊꯝꯃꯣ ꯅꯅꯥꯛꯇ ꯐꯣꯟꯗꯣ ꯍꯥꯏꯗꯤ ꯅꯪ ꯐꯣꯟꯒꯤ ꯃꯇꯥꯡꯁꯤꯃꯗꯤ ꯅꯪ ꯌꯥꯝ ꯐꯔꯛ ꯇꯥꯏ ꯍꯥꯏꯕ ꯅꯪꯁꯦ ꯀꯩꯅꯣꯝꯃ ꯍꯥꯏꯒꯦ ꯇꯧꯕꯁꯦ ꯑꯗꯨꯨꯝ ꯄꯥꯏꯈꯠꯂꯛꯑꯔꯣꯏ ꯑꯗꯩꯩꯗꯤ ꯑꯃꯨꯛ ꯑꯃꯅ ꯑꯃꯨꯛ ꯆꯠꯊꯣꯛꯈ꯭ꯔꯅꯤ ꯒꯥꯔꯤ ꯑꯃꯨꯛ ꯊꯧꯈ꯭ꯔꯀꯥꯟꯗꯗꯤ ꯐꯣꯟ ꯄꯥꯏꯕꯗꯣ ꯐꯔꯛ ꯇꯥꯔꯅꯤ ꯇꯥꯁꯨ ꯇꯥꯗꯦꯕ ꯑꯗꯨꯝ ꯒꯥꯔꯤ ꯊꯧꯈꯤꯕꯒꯤ ꯑꯗꯒꯤ ꯍꯧꯖꯤꯛꯀꯤ ꯆꯠꯄ ꯍꯥꯏꯗꯣ ꯑꯗꯨ ꯌꯥꯝ ꯆꯠꯅꯤꯡꯕꯅꯦ ꯅꯨꯡꯗꯥꯡ ꯋꯥꯏꯔꯝ ꯑꯌꯨꯛꯇ ꯆꯠꯄꯒꯤ ꯃꯍꯥꯎꯅ ꯑꯃ ꯅꯨꯡꯗꯥꯡ ꯋꯥꯏꯔꯝ ꯆꯠꯄꯩ ꯃꯍꯥꯎꯅ ꯑꯃꯨ ꯃꯥꯟꯅꯗꯔꯦꯗꯅꯀꯣ ꯃꯇꯝꯗꯨ ꯆꯥꯟꯅꯗꯔꯕꯅꯤꯅꯦ ꯅꯨꯡꯗꯥꯡ ꯋꯥꯏꯔꯝ ꯆꯠꯄꯁꯤꯁꯨ ꯌꯥꯝ ꯅꯨꯡꯉꯥꯏꯕꯅꯦꯕ ꯌꯥꯝ ꯆꯠꯅꯤꯡꯕꯅꯦꯕ ꯑꯗꯨꯅꯦ ꯑꯁ ꯅꯣꯡ ꯅꯤꯅꯤꯗꯤ ꯈꯤꯇꯪ ꯉꯟꯅ ꯍꯜꯂꯛꯄꯒ ꯌꯥꯎꯈꯤꯗꯩꯗꯤ
ꯍꯣꯏ ꯌꯥꯔꯗꯤ ꯉꯟꯅ ꯍꯜꯂꯛꯅꯕ ꯇꯧꯔꯣ ꯎꯝ ꯍꯣꯏ ꯐꯔꯦ ꯐꯔꯦ ꯑꯗꯨꯗꯤ ꯑꯩ ꯊꯝꯈꯤꯒꯦꯀꯣ ꯆꯥꯛ ꯏꯁꯤꯡ ꯆꯥꯡꯅꯕ ꯇꯧꯒꯤꯒꯦ
ꯍꯣ ꯆꯥꯊꯣ ꯆꯥꯊꯣ
ꯆꯥꯎꯕꯅ ꯇꯥꯔꯦ ꯎꯝ